ꯍꯜꯂꯣ
ꯇꯥꯔꯕ
ꯑ
ꯇꯥꯕ꯭ꯔꯣ
ꯇꯥꯏꯌꯦ
ꯀꯩꯧꯔꯤꯒꯦ ꯍꯧꯖꯤꯛꯇꯤ
ꯑ ꯁꯨꯝꯃꯤꯄꯒꯂꯗ
ꯆꯥꯛ ꯆꯥꯕ꯭ꯔꯣ
ꯆꯥꯗ꯭ꯔꯤꯌꯦ
ꯑ ꯊꯣꯡꯕꯗꯤ ꯊꯣꯡꯕ꯭ꯔꯥ ꯊꯣꯡꯕ ꯂꯣꯏꯔꯕ꯭ꯔꯥ
ꯍꯣꯏ ꯊꯣꯡ ꯃꯗꯤ ꯑꯇꯩꯃ ꯊꯣꯡꯉ ꯍꯧꯖꯤꯛ ꯑꯥ
ꯉꯔꯥꯡꯕꯣ ꯌꯦꯡꯕ꯭ꯔꯥ ꯅꯪꯗꯤ
ꯑꯁꯖꯅ ꯌꯦꯡꯉꯦ
ꯑꯣ ꯃꯦꯠꯁ ꯃꯦꯠꯁ ꯑꯅꯤꯃꯒ ꯌꯦꯡꯕ꯭ꯔꯥ ꯅꯪꯗꯤ
ꯑꯁ ꯑꯃꯈꯛꯇꯅꯦ
ꯑꯣ
ꯑꯃꯥꯡꯉꯇꯔꯤ
ꯀꯔꯤꯒꯤ ꯐꯦꯟꯗ ꯅꯪꯗꯤ ꯇꯥꯕ꯭ꯔꯣ ꯇꯥꯕ꯭ꯔꯣ